ꯇꯞ
ꯇꯥꯢ
ꯎꯝ ꯀꯩꯗꯧꯔꯝꯃꯤꯅꯣ
ꯎꯝ ꯕꯣꯜ ꯌꯦꯡ ꯉꯝꯕꯅꯦꯕꯀꯣ
ꯎꯝ
ꯑꯗꯨ ꯇꯨꯝꯅꯤꯡꯃꯟꯕꯒꯤ ꯌꯦꯡꯗ꯭ꯔꯦ ꯑꯃꯨꯛꯀꯥ
ꯍꯥꯍꯍꯥ
ꯑꯍꯝ ꯑꯩꯗꯤ ꯁꯨꯝ ꯂꯩꯔꯝꯕꯅꯦ ꯁꯨꯝ ꯐꯝꯃꯝꯕꯅꯦ ꯆꯥꯛ ꯆꯥꯔꯦ
ꯕꯣ ꯕꯣꯜ ꯌꯦꯡꯗ꯭ꯔꯣ ꯅꯪꯗꯤ
ꯑꯥꯎ ꯕꯣꯜ ꯌꯦꯡꯗꯤꯌꯦ ꯕꯣꯜꯁꯦ ꯀ꯭ꯌꯥ ꯀ꯭ꯌꯥ ꯌꯦꯡꯅꯤꯡꯕ ꯑꯣꯏꯗꯤꯌꯦ
ꯃꯐꯝꯗ ꯆꯠꯂꯒ ꯌꯦꯡꯉ ꯌꯦꯡꯕꯕꯨꯗꯤ ꯌꯥꯏꯌꯦꯕꯀꯣ ꯑꯗꯣ ꯐꯣꯟꯗꯒꯨꯝꯕ ꯑꯗꯨꯝ ꯌꯦꯡꯕꯗꯨꯗꯤ ꯀ꯭ꯌꯥ ꯊꯣꯏꯗꯣꯛꯇꯕ
ꯃꯐꯝꯗ ꯆꯠꯂꯒ ꯌꯦꯡꯉꯗꯤ ꯌꯦꯡꯗꯧ ꯃꯥꯥꯟꯗꯦꯗ ꯐꯣꯇꯣ ꯀꯥꯞꯄꯒ ꯂꯩꯗꯧ ꯃꯥꯜꯂꯦ
ꯑꯗꯨꯁꯨ ꯈꯟꯅꯕ ꯌꯥꯕ ꯋꯥꯐꯝꯅꯤ
ꯀꯩꯅꯣ ꯌꯥꯝ ꯅꯣꯛꯏꯗꯣ
ꯑꯗꯨ ꯑꯗꯨꯁꯨ ꯈꯟꯅꯕ ꯌꯥꯕ ꯋꯥꯐꯝꯅꯤ ꯅꯩꯒꯤ ꯋꯥꯐꯝꯗꯣ ꯈ꯭ꯔ ꯆꯨꯝꯕꯗꯨꯗ ꯁꯨꯝ ꯅꯣꯛꯅꯤꯡꯉꯛ ꯄꯥ ꯍꯥꯏꯇꯥꯔꯦꯅꯦ
ꯑꯣ ꯈꯪꯉꯦꯕ ꯃꯔꯨꯞꯁꯤꯡꯒ ꯑꯗꯨꯒ ꯐꯣꯇꯣ ꯅꯣꯡꯃꯗꯩ ꯌꯥꯝꯗ꯭ꯔꯕꯗ ꯆꯥꯝꯃꯗꯤ
ꯑ ꯑꯗꯨꯒꯤ ꯃꯈꯥ ꯇꯥ ꯌꯥꯗꯤꯌꯦ
ꯎꯝ ꯑꯗꯨꯒ ꯍꯌꯦꯡ ꯌꯨꯝ ꯍꯜꯂꯛꯑꯒꯥꯟꯗ ꯑꯃꯨꯛ ꯌꯦꯡ ꯌꯦꯡꯒ ꯂꯣꯏ ꯗꯤꯂꯦꯠ
ꯑꯥ ꯑꯧ ꯑꯧ ꯑꯗꯣ ꯅꯨꯃꯤꯠ ꯑꯃꯗ ꯆꯥꯝꯃꯗꯤ ꯃꯊꯛ ꯀꯥꯗ꯭ꯔꯗꯤꯅꯦ ꯃꯈꯥ ꯇꯥꯔꯗꯤꯅꯦ
ꯑꯥ
ꯀꯣꯡꯉꯣ ꯍꯥꯏꯔꯛꯀꯅꯦꯕ ꯈꯪꯕ꯭ꯔꯥ
ꯑꯗꯨꯒ ꯒ꯭ꯔꯨꯞ ꯐꯣꯇꯣ ꯑꯣꯏꯅ ꯀꯥꯞꯄꯗ ꯅꯣꯏ ꯃꯔꯨꯞ ꯑꯃꯗꯨꯅ ꯊꯤꯔꯝꯃꯗꯤ ꯂꯣꯏ ꯗꯤꯂꯦꯠ ꯇꯧꯒꯅꯤ ꯑꯃꯨꯛꯀ
ꯑꯍꯣꯏ ꯍꯣꯏ ꯑꯗꯨ ꯑꯗꯨꯃꯥꯢꯅ ꯐꯖꯗꯕꯁꯨ ꯌꯥꯗꯤꯌꯦ ꯇꯧꯔꯤꯁꯦ ꯃꯤ ꯑꯃꯅ ꯃꯤꯠ ꯎꯏꯁꯤꯜꯂꯝꯃꯗꯤ ꯑꯥ
ꯌꯥꯃꯟꯗꯕꯒꯤ ꯑꯃꯅꯤꯗꯤ ꯏꯁꯇꯤꯀꯔ ꯅꯞꯂꯒ ꯏꯁꯇꯦꯇꯁꯇ ꯀꯥꯔꯛꯀꯅꯦꯕꯀꯣ
ꯍꯥꯏꯗꯤ
ꯅꯣꯏ ꯅꯣꯏ ꯂꯩꯁꯥꯕꯤꯁꯤꯡꯒꯤ ꯃꯑꯣꯡꯁꯤꯗꯤ
ꯑꯥ ꯃꯤ ꯑꯃꯅ ꯊꯤꯔꯒ ꯃꯤ ꯑꯃꯅ ꯈꯠꯇꯪ ꯐꯖꯕꯗꯨ ꯑꯗꯨ ꯌꯥꯕ꯭ꯔꯅꯦ ꯐꯖꯔꯗꯤ ꯏꯃꯥꯟꯅꯕꯤ ꯍꯥꯏꯁꯤ ꯗꯤ ꯂꯣꯏꯅ ꯐꯖꯃꯤꯟꯅꯒꯗꯕꯅꯤ ꯊꯤꯔꯁꯨ ꯂꯣꯏꯟ ꯊꯤꯃꯤꯟꯅꯒꯗꯕ ꯅꯠꯇ꯭ꯔꯅꯦ ꯑꯗꯨꯅ ꯅꯨꯡꯁꯤꯕ ꯍꯦꯟꯍꯟꯗꯣꯏꯅꯦ
ꯑꯥꯏꯁ ꯑꯗꯨ ꯑꯣꯏ ꯑꯗꯨꯒꯤ ꯑꯣꯏꯔꯝꯅꯤ
ꯑꯥ
ꯂꯩꯁꯥꯕꯤꯁꯤꯡꯁꯦ ꯄ꯭ꯔꯣꯒꯥ꯭ꯔꯥꯝꯒꯨꯝꯕ ꯆꯠꯂꯝꯗꯥꯏꯗ ꯄꯨꯡꯈꯥꯏꯃꯨꯛ ꯀꯦꯒꯅꯤꯕꯀꯣ ꯑꯗꯨꯒ ꯐꯣꯇꯣ ꯀꯥꯞꯄꯁꯨ ꯑꯃꯨꯛ ꯐꯤꯜꯇꯔ ꯌꯥꯎꯗ꯭ꯔꯗꯤ ꯀꯥꯞꯄꯣꯏꯕ
ꯍꯣꯏ ꯃꯥꯅꯦ
ꯆꯨꯝꯃꯦꯀꯣ
ꯑꯁꯦꯡꯕ ꯑꯁꯦꯡꯕ ꯁꯛꯇꯣ ꯊꯣꯔꯛꯑꯗꯤ ꯃꯤ ꯈꯪꯅꯔꯣꯏꯗ꯭ꯔꯣ
ꯑꯩꯁ ꯑꯗꯨꯕꯨꯗꯤ ꯑꯗꯨꯕꯨꯗꯤ ꯄꯥꯈꯪꯁꯤꯡꯁꯨ ꯌꯥꯝ ꯁꯤꯡꯕꯅꯤꯗ
ꯌꯥꯝ ꯁꯤꯡꯕ꯭ꯔꯣ
ꯐꯤꯜꯇꯔꯗꯒꯤ ꯐꯖꯕꯅꯦ ꯑꯊꯤꯕꯅꯦ ꯍꯥꯏꯕ ꯂꯣꯏ ꯈꯪꯉꯦꯗ꯫
ꯑꯣ ꯍꯣꯏꯗ ꯑꯗꯨꯗꯤ꯫
ꯑꯗꯨ ꯅꯪꯗꯤ ꯑꯗꯨꯝ
ꯉꯔꯥꯡꯗꯤ ꯑꯗꯨꯝ ꯐꯖꯩꯗ꯫ ꯑꯩꯁ ꯌꯥꯝ ꯈꯪꯕꯗꯣ꯫
ꯈꯪꯗ꯭ꯔꯗꯤ꯫
ꯑ ꯌꯥꯝ ꯌꯥꯝ ꯈꯪꯒꯝꯅꯤ ꯍꯣꯏ꯫
ꯅꯪꯗꯤ ꯑꯃꯨꯕ ꯃꯆꯨꯗꯣ ꯂꯤꯠꯄ ꯌꯥꯝ ꯐꯛꯑꯦꯕ꯫
ꯑꯣ ꯊꯒꯠꯆꯔꯤ꯫
ꯎꯝ ꯑꯗꯨꯕꯨ ꯀꯦꯗꯤ ꯀꯦꯃꯟꯒꯅꯨꯀꯣ꯫
ꯑꯣ ꯍꯣꯏ ꯍꯣꯏ ꯀꯦꯔꯣꯏꯒꯦ꯫
ꯅꯪꯅ ꯀꯦꯕꯗꯨꯣ ꯑꯩꯗꯤ ꯄꯥꯝꯗꯦꯕ꯫
ꯑꯣ ꯍꯣꯏ ꯍꯣꯏ ꯀꯦꯔꯣꯏꯒꯦ꯫ ꯅꯪꯒꯤ ꯈꯜꯂꯒ ꯑꯩ ꯀꯦꯔꯔꯣꯏ꯫ ꯑꯩꯒꯤ ꯀꯦꯒꯗꯧꯕ ꯄꯣꯠ ꯃꯈꯩ ꯂꯣꯏ ꯂꯪꯊ ꯊꯣꯛꯑꯅꯤ ꯍꯌꯦꯡ ꯑꯌꯨꯛ ꯉꯟꯇꯥ ꯍꯧꯒꯠꯂꯒ꯫
ꯎꯝ ꯌꯦꯡꯕ ꯇꯥꯔꯦ ꯀꯩꯅꯣ꯫
ꯎꯝ ꯂꯣꯏ ꯅꯪꯊꯣꯛꯑꯗꯣꯏꯅꯦꯀꯣ ꯎꯝ꯫
ꯂꯪꯊꯣꯛꯇ꯭ꯔꯕ ꯑꯩꯗꯤ ꯁꯨꯡꯌꯥ ꯌꯥꯔꯣꯏꯀꯣ꯫
ꯑꯗꯨꯅꯦ ꯑꯗꯨꯅ ꯑꯩ ꯂꯣꯏ ꯂꯪꯊꯣꯛꯈ꯭ꯔꯗꯣꯏꯅꯦ꯫
ꯎꯝ ꯑꯩ ꯈꯨꯟꯅꯤꯡꯉꯥꯏ ꯉꯥꯏꯔꯝꯒꯦ꯫
ꯎꯝ ꯉꯥꯏꯕꯤꯔꯝꯃꯣ꯫
ꯎꯝ ꯑꯩꯌ ꯁꯥꯗ꯭ꯔꯣ ꯅꯣꯏꯔꯣꯝꯗ꯫
ꯁꯥꯏꯑꯦ ꯌꯥꯝꯅ꯫
ꯑꯁ ꯑꯗꯨꯅꯦꯕ꯫
ꯁꯥꯕꯅ ꯁꯥꯕꯅ ꯍꯥꯏꯔꯨꯔꯅꯨ ꯅꯨꯡꯊꯤꯟ ꯃꯇꯝꯗꯤ ꯂꯩꯕ ꯌꯥꯗ꯭ꯔꯦ꯫ ꯂꯝꯕꯤ ꯆꯠꯊꯣꯛꯄ ꯌꯥꯗ꯭ꯔꯦ ꯌꯨꯝꯗ ꯌꯨꯝꯗ ꯁꯨꯝ ꯂꯩꯔꯒꯕꯨꯗꯤ ꯀꯩꯁꯨ ꯇꯧꯗꯕꯀꯣ ꯑꯣꯝ ꯆꯥꯛ ꯅꯥꯕ
ꯎꯝ ꯎꯝ꯫ ꯑꯩꯈꯣꯏꯁꯦ ꯁꯨꯃꯥꯏꯅ ꯇꯧꯋꯦ ꯅꯣꯡ ꯆꯨꯗ꯭ꯔꯣ ꯑꯝꯇ꯫
ꯅꯣꯡꯕꯨꯗꯤ ꯆꯨꯔꯒꯅꯦ ꯑꯗꯨꯝ ꯑꯣꯝ ꯆꯛꯅꯩꯌꯦꯗ꯫ ꯍꯥꯏꯗꯤ ꯈꯔ ꯏꯪꯕꯩ ꯍꯣꯏ ꯅꯣꯡ ꯆꯨꯕꯔꯒꯕꯨꯗꯤ ꯈꯔꯕꯨꯗꯤ ꯑꯗꯨꯕꯨꯀꯣ ꯅꯣꯡ ꯏꯆꯝ ꯆꯝꯅ ꯆꯨꯕꯕꯨ ꯁꯨꯅꯦ ꯅꯨꯡꯁꯤꯠ ꯌꯥꯎꯔꯒ ꯆꯨꯔꯗꯤ ꯈꯔꯛ ꯏꯪꯉꯦ꯫
ꯎꯝ꯫
ꯅꯨꯡꯁꯤꯠ ꯌꯥꯎꯔꯒ ꯆꯨꯗ꯭ꯔꯗꯤ ꯑꯣꯝꯆꯥꯛꯅꯩꯌꯦ꯫
ꯆꯨꯝꯃꯤꯅꯤ ꯅꯪ ꯅꯪꯁꯦ ꯑꯆꯨꯝꯕ ꯉꯥꯛꯇꯪ ꯍꯥꯏꯅꯦ꯫
ꯍꯣꯏ ꯀꯃꯥꯏꯅ ꯇꯧꯗꯣꯏꯅꯣ ꯈꯪꯗꯏꯌꯦ꯫
ꯑꯗꯨ ꯑꯩꯈꯣꯏꯔꯣꯝꯗꯤ ꯅꯣꯡꯁꯦ꯫
ꯎꯝ꯫
ꯆꯨꯝꯃꯟꯗꯕꯒꯤ ꯂꯧ ꯁꯨꯕ ꯍꯧꯕ ꯌꯥꯗ꯭ꯔꯦꯕ꯫
ꯑꯣ ꯁꯤꯗ ꯅꯣꯡꯕꯨꯗꯤ ꯌꯥꯝ ꯆꯨꯏꯦ꯫ ꯅꯣꯡ ꯆꯨꯃꯟꯗꯅ ꯄꯥꯝꯕꯨ ꯄꯥꯝꯁꯤꯜꯂꯛꯇ꯭ꯔꯦ꯫
ꯎꯁ ꯑꯗꯨꯗꯤ ꯅꯣꯏꯔꯣꯝꯗ꯫ ꯂꯥꯛꯑꯒ ꯂꯧ ꯁꯨꯕ ꯇꯥꯔꯦ꯫
ꯍꯣꯏ ꯌꯥꯏꯌꯦ ꯑꯗꯣ ꯅꯪ ꯂꯧ ꯁꯨꯕꯗꯤ ꯍꯩꯕ꯭ꯔꯣ
ꯍꯥꯏꯁ ꯑꯩꯈꯣꯏꯗꯤ ꯂꯧ ꯁꯨꯕꯗ ꯍꯥꯏꯔꯗꯤ ꯃꯤꯡ ꯆꯠꯂꯕ ꯃꯤꯅꯤ ꯀꯩꯅꯣ
ꯑꯣ ꯍꯣꯏ ꯍꯣꯏ ꯌꯥꯝ ꯐꯩꯌꯦ ꯑꯩꯁꯨ ꯑꯩꯁꯨꯅꯦ ꯂꯧ ꯊꯥꯕꯗꯀꯣ ꯂꯧ ꯊꯥꯕꯗ ꯊꯨꯕꯗ ꯍꯩ ꯍꯩ ꯍꯩꯔꯒ ꯊꯨꯕꯗ ꯃꯤꯡ ꯆꯠꯂꯦ ꯌꯥꯝꯅ
ꯍꯥꯏꯁ ꯑꯗꯨ ꯑꯣꯏꯔꯗꯤ ꯏꯕꯥꯅꯤꯁꯦ ꯑꯩꯁꯨ ꯏꯕꯥꯅꯤꯁꯦ ꯃꯔꯨꯞ ꯇꯧꯔꯒ ꯂꯧ ꯂꯤꯡꯈꯥꯏꯁꯤꯔꯣ
ꯌꯥꯏꯌꯦ ꯌꯥꯏꯌꯦ
ꯑꯗꯨꯅ ꯐꯥꯔꯅꯤ ꯀꯣ
ꯂꯧ ꯁꯪꯉꯝ ꯁꯪꯉꯝꯗ ꯑꯁꯨꯛ ꯑꯁꯨꯛ ꯍꯥꯏꯔꯒꯀꯣ
ꯌꯥꯏꯅꯦ
ꯌꯥꯏꯌꯦ
ꯑꯗꯨ ꯑꯣꯏꯔꯗꯤ ꯑꯗꯨ ꯑꯣꯏꯔꯗꯤ ꯑꯩꯅ ꯂꯧ ꯑꯩꯅ ꯂꯧ ꯁꯨꯕ ꯅꯪꯅ ꯂꯧ ꯂꯤꯡꯕ
ꯑꯥ ꯑꯗꯣ ꯅꯪ ꯍꯩꯗꯤ ꯍꯩꯕ ꯅꯠꯇ꯭ꯔꯣ ꯑꯗꯣ ꯍꯩꯇ꯭ꯔꯗꯤ ꯇꯧꯃꯤꯟꯅꯕꯗ ꯍꯥꯏꯗꯤ ꯑ ꯑꯩꯅ ꯍꯦꯟꯈ꯭ꯔꯗꯤ ꯅꯨꯡꯉꯥꯏꯇꯦꯗꯅ ꯑꯩꯅ ꯍꯦꯟꯅ ꯌꯥꯝ ꯁꯨꯔꯒ ꯅꯪꯅ ꯈꯖꯤꯛꯇꯪ ꯁꯨꯔꯁꯤ ꯅꯨꯡꯉꯥꯏꯇꯦꯗꯅ
ꯎꯝ ꯂꯧ ꯂꯤꯡꯕꯗꯤ ꯑꯩꯗꯤ ꯌꯥꯎꯔꯔꯣꯏ
ꯑꯣ ꯏꯊꯟꯗ ꯂꯤꯡꯗꯣꯏꯕ ꯑꯊꯟ ꯏꯊꯟ ꯏꯊꯟꯗ ꯊꯥꯗꯣꯏꯕ
ꯍꯣꯏ
ꯏꯊꯟꯗ ꯊꯥꯕꯗꯤ ꯋꯥꯒꯅꯤꯗ ꯍꯥꯏꯗꯤ ꯃꯔꯨꯞ ꯌꯥꯎꯔꯒ ꯊꯥꯔꯒꯅ ꯍꯦꯟꯅ ꯅꯨꯡꯉꯥꯏꯗꯅ ꯋꯥꯔꯤ ꯁꯥ ꯁꯥ ꯁꯥꯗꯅ ꯊꯥꯔꯗꯤ ꯅꯨꯡꯉꯥꯏꯗꯅ
ꯑꯁ ꯑꯗꯨ ꯑꯣꯏꯔꯗꯤ ꯅꯨꯡꯁꯤ ꯅꯤꯡ ꯑꯣꯜ ꯋꯥꯔꯤ ꯁꯥꯗꯣꯏꯕ
ꯑꯍꯥ ꯅꯨꯡꯁꯤ ꯅꯤꯡꯉꯣꯜ ꯋꯥꯔꯤ ꯅꯠꯇ꯭ꯔꯁꯨ ꯌꯥꯝ ꯂꯩ ꯀꯩꯅꯣ ꯋꯥꯔꯤ ꯇꯟꯒꯅꯨꯍꯦ ꯁꯨꯡꯌꯥ ꯌꯥꯔꯣꯏ ꯑꯁ ꯌꯥꯕꯤꯌꯣ ꯅꯨꯡꯁꯤꯕꯤꯗꯨꯅ ꯌꯥꯕꯤꯌꯣ
ꯌꯥꯔ ꯂꯣꯏꯔꯦ ꯑꯗꯨꯗꯤ ꯀꯩꯅꯣ
ꯑꯥ ꯀꯩ ꯃꯊꯦꯜ ꯆꯥꯔꯒꯦ
ꯎꯝ ꯉꯁꯤꯗꯣ ꯌꯦꯟ
ꯌꯦꯟ
ꯗꯦꯟ
ꯎ
ꯍꯃꯥ
ꯍꯥꯎ ꯍꯥꯎꯕ ꯍꯤꯟꯖꯥꯡ ꯆꯥꯏꯀꯣ ꯑꯁ ꯑꯥ ꯑꯥ
ꯑ ꯑꯩꯈꯣꯏ ꯃꯥꯅ ꯂꯩꯔꯛꯄ ꯉꯥ ꯑꯃꯅꯦ ꯑꯗꯨꯒ
ꯑꯥ
ꯏꯌꯥꯝꯕꯅ ꯇꯣꯂꯣꯞ ꯐꯪꯉꯦ ꯍꯥꯏꯅ ꯕ꯭ꯔꯣꯏꯂꯔ ꯂꯩꯔꯦ ꯑꯦ ꯑꯗꯨꯒ ꯕꯕꯥꯅ ꯃꯥꯥꯏ ꯊꯕꯛ ꯆꯠꯕꯗ ꯁꯟꯁꯥ ꯄꯨꯔꯛꯑꯦ ꯑꯗꯨꯒ ꯁꯤ ꯑꯍꯨꯝꯁꯦ ꯁꯤ ꯑꯍꯨꯝꯁꯦ ꯆꯥꯗꯦꯗ
ꯆꯥꯗꯦ ꯅꯪꯅ ꯀꯩ ꯆꯥꯕ
ꯊꯣꯡꯕꯤꯗꯕꯅꯤꯅ ꯍꯋꯥꯏ ꯆꯥꯔꯦ
ꯀꯩ ꯄꯨꯔꯛꯑꯒ ꯀ ꯀꯩꯒꯤ ꯊꯣꯡꯕꯤꯗ꯭ꯔꯤꯅꯣꯅꯦ ꯅꯪ ꯊꯣꯡ ꯌꯥꯗ꯭ꯔꯣ
ꯑꯗꯨ ꯑꯩꯗꯣ ꯑꯗꯨꯁꯤꯡꯗꯣ ꯆꯥꯕ ꯐꯪꯗꯦ ꯍꯥꯏꯒꯦ ꯇꯧꯕꯅꯤꯗ
ꯑꯣ ꯑꯁ ꯅꯨꯡꯉꯥꯏꯇꯦꯗ
ꯍꯋꯥꯏ ꯆꯝꯐꯨꯠ ꯇꯧꯔꯒ ꯗꯥꯜ ꯀꯥꯡꯉꯧ ꯇꯧꯕ
ꯑꯣ ꯍꯋꯥꯏ ꯆꯝꯐꯨꯠ ꯇꯧꯔꯒ ꯗꯥꯜ ꯀꯥꯉꯧ ꯇꯧꯕ ꯑꯦꯁ ꯍꯥꯎꯔꯝꯅꯤ ꯑꯗꯨꯗꯤ ꯑꯁ ꯅꯪꯗꯤ ꯅꯪꯗꯤ ꯍꯋꯥꯏ ꯆꯥꯕꯅꯤꯅ ꯌꯥꯝ ꯐꯖ ꯊꯣꯛꯑꯅꯤ ꯀꯃꯥꯏ ꯇꯧꯅꯤ
ꯑꯁ ꯈꯪꯗꯦ ꯍꯋꯥꯏ ꯆꯥꯔꯒ ꯐꯖꯊꯧꯕꯁꯨ ꯅꯥꯇꯣꯟ ꯉꯥꯛꯇ ꯉꯥꯏꯔꯦ
ꯑꯇꯨ ꯑꯇꯨꯕꯨꯗꯤ ꯇꯧꯕꯨꯗꯤ ꯂꯣꯏ ꯊꯤꯗ
ꯑꯗꯣ ꯅꯥꯇꯣꯟ ꯈꯛꯇꯪ ꯆꯥꯎꯔꯁꯨ ꯀꯥꯏꯗꯦꯅ
ꯍꯣꯏ ꯅꯥꯇꯣꯟ ꯆꯥꯎꯕꯗꯣ ꯐꯔꯦ ꯁꯣꯔ ꯍꯣꯟꯕꯗ ꯈꯔ ꯃꯔꯥꯡ ꯀꯥꯏꯅ ꯍꯣꯜꯂꯦꯕꯀꯣ
ꯍꯣꯏ ꯍꯣꯏ ꯑꯗꯨꯕꯨ ꯅꯪꯒꯤ ꯃꯅꯥꯛꯇ ꯂꯩꯕ ꯃꯤꯗꯤ ꯅꯪꯅ ꯅꯨꯡꯁꯤꯠꯇꯣ ꯂꯣꯏꯅ ꯂꯧ ꯈ꯭ꯔꯕꯅꯤꯅ ꯅꯪ ꯃꯅꯥꯛꯇ ꯂꯩꯕ ꯃꯤꯗꯤ ꯅꯨꯡꯁꯤꯠ ꯁꯣꯔ ꯍꯣꯟꯕ ꯐꯪꯉꯔꯣꯏ
ꯐꯪꯉꯔꯣꯏ ꯑꯗꯨꯒꯤ
ꯑꯁ ꯑꯗꯩꯗꯤ ꯑꯗꯨꯑꯣꯏꯗꯤ ꯂꯧ ꯁꯨꯃꯤꯟꯅꯅꯤꯡꯉꯥꯏ ꯍꯥꯏꯔꯤꯁꯦ ꯑꯩ ꯌꯥꯗꯕꯅ ꯐꯒꯗꯧ ꯃꯥꯜꯂꯦꯕꯣ ꯑꯩ ꯁꯣꯔ ꯍꯣꯟ ꯁꯣꯔ ꯍꯣꯟꯕ ꯐꯪꯗꯗꯅ ꯑꯩ ꯋꯥꯅꯤꯗꯥ
ꯑꯗꯨꯕꯨꯗꯤ ꯅꯪꯒꯤꯗꯃꯛꯇ ꯈꯥꯛꯑ ꯂꯣꯏꯔꯦ
ꯑꯦꯍꯦ ꯇꯪꯈꯥꯏ ꯇꯪꯈꯥꯏ ꯈꯛꯇꯪ ꯍꯣꯟꯗꯣꯏꯕ ꯅꯪꯅ
ꯍꯣꯏ
ꯅꯠꯇ꯭ꯔꯒꯅ ꯑꯥ ꯐꯤ ꯐꯤ ꯆꯞꯄꯩꯗꯣ
ꯎꯝ
ꯐꯤ ꯐꯧꯕꯗ ꯆꯞꯄꯒꯤ ꯑꯃ ꯂꯩꯗꯥꯏꯅꯦ ꯈꯪꯕ꯭ꯔꯥ